ꯍꯜꯂꯣ
ꯇꯥꯏꯌꯦ ꯇꯥꯏꯌꯦ
ꯀꯩꯗꯧꯔꯝꯃꯤꯅꯣ
ꯊꯔꯣꯏ ꯀꯛꯀꯦ ꯇꯧꯔꯤ ꯊꯔꯣꯏ ꯀꯛꯏꯌꯦ
ꯀꯥꯏꯗꯒꯤ ꯊꯥꯔꯣꯏꯅꯣ
ꯈꯜꯂꯨꯏꯅꯦ
ꯀꯥꯏꯗꯒꯤ ꯈꯨꯜꯂꯤꯕꯅꯣ ꯅꯣꯏ ꯈꯨꯟꯕꯝ ꯌꯥꯝ ꯂꯩꯕ꯭ꯔꯣ
ꯂꯩꯌꯦ
ꯂꯩꯌꯦ ꯀꯔꯤ ꯂꯝꯒꯤ ꯊꯔꯣꯏꯅꯣ
ꯃꯌꯥꯡꯐꯥꯟꯒꯤ
ꯃꯌꯥꯡ ꯏꯝꯐꯥꯜꯒꯤ ꯐꯖ ꯐꯖꯅ ꯍꯥꯏꯕ ꯇꯝꯃꯨꯅꯦ ꯅꯪꯕꯣ ꯀꯅꯥꯅ ꯄꯨꯔꯛꯏꯅꯣ
ꯈꯨꯜꯂꯨꯕꯅꯤꯗ
ꯑꯦ ꯃꯌꯥꯡ ꯏꯝꯐꯥꯜ ꯇꯥꯅꯥ ꯆꯠꯂ ꯈꯨꯜꯂꯨꯏꯕ
ꯑꯥꯎ
ꯅꯪꯗꯤ ꯌꯥꯝ ꯀꯜꯂꯤꯅ
ꯑꯩꯈꯣꯏ ꯃꯌꯥꯝ ꯍꯧꯅꯔ ꯆꯠꯂꯤꯅꯤ ꯀꯩꯅꯣ
ꯀꯅꯥ ꯀꯅꯥ ꯍꯧꯅꯔ ꯆꯠꯂꯤꯅꯣ
ꯑꯁ ꯃꯤ ꯌꯥꯝꯃꯦ ꯃꯧ ꯑꯩꯈꯣꯏ ꯁꯤꯗꯒꯤ
ꯑꯣꯇꯣꯗ ꯆꯠꯂꯤꯔꯣ ꯀꯩꯗ ꯆꯠꯂꯤꯅꯣ
ꯑꯣꯛꯇꯣꯗ
ꯋꯥꯎ ꯅꯩꯔꯦꯍꯦ ꯅꯣꯢꯗꯤ ꯀꯩ ꯊꯔꯣꯏ ꯈꯨꯠꯂꯛꯀꯦ ꯂꯧꯕꯨꯛ ꯊꯔꯣꯏꯔꯣ ꯅꯤꯡꯈꯥꯕꯤꯔꯣ ꯂꯥꯏ ꯊꯥꯔꯣꯏꯔꯣ ꯈꯣꯏꯁꯨ ꯈꯤꯇꯥ ꯆꯥꯖꯒꯦ ꯍꯣꯔꯦꯟ
ꯍꯣꯔꯦꯟ ꯆꯥꯁꯦ ꯀꯧꯔꯛꯀꯦ
ꯍꯥꯎꯅ ꯊꯣꯡꯉꯣ ꯍꯥꯎꯅ
ꯊꯣꯡꯒꯦ
ꯅꯪꯒ ꯊꯣꯡꯗꯣꯏꯔꯣ
ꯑꯥꯎ
ꯅꯣꯏ ꯂꯞꯁꯤꯗꯨꯕꯨ ꯀꯥꯏ ꯆꯈꯤꯒꯦ
ꯈꯪꯗꯤꯌꯦ ꯃꯌꯨꯝꯗ ꯂꯩꯇ꯭ꯔꯣ
ꯃꯌꯨꯝꯗ ꯂꯩꯍꯧꯗꯦꯅꯦ ꯗꯦꯠ ꯀꯥ ꯆꯠꯈꯤꯕꯔꯣ
ꯈꯪꯗꯦ ꯎꯗꯔꯤꯌꯦ
ꯖꯤꯝꯗꯤ ꯍꯜꯂꯛꯑꯝꯃꯅꯤ
ꯖꯤꯝ ꯍꯜꯂꯛꯄꯗꯒꯤ ꯑꯗꯨꯝ ꯆꯈ꯭ꯔꯖꯥꯠꯂꯥ
ꯈꯪꯗꯦꯅ ꯆꯥꯗꯤ ꯆꯥꯔꯕꯣ ꯉꯁꯤ
ꯉꯁꯤꯒꯤ ꯆꯥꯛ ꯆꯥꯗ꯭ꯔꯤ
ꯊꯣꯡꯗ꯭ꯔꯤꯕꫭ ꯍꯥꯏꯁꯦ
ꯆꯥꯛ ꯂꯣꯏꯔꯦ ꯊꯔꯣꯏꯁꯦ ꯍꯥꯟꯅ ꯀꯛꯊꯣꯛꯀꯦ ꯑꯗꯨꯗꯨꯒ ꯇꯤꯡꯁꯤꯜꯂꯝꯃꯒ ꯆꯥꯛ ꯆꯥꯒꯦ ꯇꯧꯕꯅꯦ
ꯆꯥꯛ ꯍꯥꯟꯅ ꯆꯥꯊꯣꯛꯀꯦ ꯍꯥꯏꯗꯦ
ꯑꯗꯣ ꯑꯁ ꯂꯥꯡ ꯆꯥꯛ ꯆꯥꯔꯕꯣ ꯅꯪꯗꯤ
ꯑꯩꯗꯤ ꯆꯔꯦ꯫
ꯀꯩ ꯍꯦꯟꯁꯥꯡ ꯆꯥꯔꯒꯦ ꯑꯗꯨ ꯑꯣꯏꯒ
ꯀꯣꯕꯤ ꯃꯅꯥ ꯀꯣꯕꯤ ꯃꯁꯣꯏ
ꯑꯣ ꯅꯣꯏ ꯐꯥꯔꯝ ꯗꯦꯏ ꯍꯦꯛꯎꯏꯔꯣ
ꯑꯩꯈꯣꯏꯒꯤ ꯐꯥꯔꯝꯗꯒꯤ ꯅꯠꯇꯦ ꯑꯩꯈꯣꯏꯒꯤ ꯑꯩꯈꯣꯏꯒꯤ ꯀꯩꯊꯦꯜ ꯑꯃ ꯂꯩꯕꯗꯣ
ꯑ
ꯑꯩꯒꯤ ꯁꯣꯞꯄꯤꯡ ꯃꯣꯜ ꯑꯃ ꯂꯩꯕꯗꯣ ꯑꯗꯨꯗꯒꯤ ꯂꯩꯔꯨꯏꯅꯦ
ꯑꯣ ꯑꯩꯗꯤ ꯅꯣꯏ ꯐꯥꯔꯝꯗꯩ ꯍꯦꯛꯔꯕꯣ
ꯑꯩꯈꯣꯏ ꯐꯥꯝꯗꯤ ꯑꯗꯨꯝꯕ ꯍꯧꯗ꯭ꯔꯦ ꯁꯧꯒ꯭ꯔꯤꯒꯨꯝꯕ ꯆꯨꯔꯆꯨꯔꯥꯛꯃꯩ ꯑꯗꯒꯤ ꯕꯦꯂꯟꯗ꯭ꯔꯤ ꯑꯅꯤ ꯑꯍꯨꯝ ꯑꯗꯨꯃꯥꯏꯅ ꯇꯤꯠꯇꯤ ꯆꯣꯡꯉꯒ ꯇꯧꯔꯦ ꯍꯟꯗꯛ ꯄꯣꯠ ꯊꯥꯗ꯭ꯔꯦ ꯆꯠꯄꯗꯣ ꯂꯥꯞꯄꯅꯤꯅ ꯎꯝ
ꯆꯨꯔꯆꯨꯔꯥꯡ ꯃꯩꯗꯣ ꯌꯦꯟꯗꯦꯝꯅꯦ ꯁꯦꯕꯣꯠꯅꯦ ꯇꯧꯔꯒ ꯏꯔꯣꯟꯝꯕ ꯍꯥꯎꯕꯅꯤꯅꯦ
ꯍꯥꯏꯃ ꯑꯩꯁꯦ ꯀꯥꯎꯔꯤꯅꯦ ꯌꯣꯡꯆꯥꯛꯀ ꯃꯪꯒꯟꯒ ꯇꯤꯡꯒꯦ ꯇꯧꯔꯝꯕꯅꯤ ꯅꯪ ꯃꯥꯄꯜꯂ ꯅꯤꯡꯁꯤꯡꯉꯛꯑꯦ ꯎꯝ ꯍꯣꯔꯦꯟ ꯂꯣꯟꯒꯦ ꯑꯩꯕꯨꯗꯤ ꯆꯥꯔꯣꯏ
ꯑꯣ ꯑꯗꯨꯗꯤ ꯌꯣꯡꯆꯥꯛ ꯑꯂꯨꯗꯨꯃ ꯏꯔꯣꯟꯊꯣꯛꯑꯣ ꯑꯗꯨꯗꯨꯒ ꯉꯥ ꯑꯃ ꯇꯥꯎꯊꯣꯛꯑꯣ
ꯎꯝ ꯌꯣꯡꯁꯥꯛꯂꯨ ꯂꯣꯜꯂꯨꯗ ꯌꯣꯡꯁꯥꯛ ꯍꯥꯏꯗꯤ ꯀꯩꯅꯣꯗꯨꯅꯦ ꯃꯔꯨꯗꯣ ꯑꯔꯤꯕꯗꯣ ꯑꯗꯨꯗꯨꯒ ꯆꯨꯆꯨꯔꯥꯟꯃꯩꯒ ꯃꯪꯒꯟꯒ ꯌꯦꯟꯗꯦꯝꯒ ꯇꯧ ꯇꯧꯔ ꯂꯣꯜꯂꯒ ꯀꯥꯡꯉꯧ ꯑꯃ ꯉꯧꯊꯣꯛꯑꯒ ꯃꯣꯏ ꯃꯌꯥꯝꯁꯦ ꯍꯥꯎꯅ ꯄꯤꯖꯒꯦ ꯑꯩ ꯆꯥꯕ ꯆꯥꯗꯕ
ꯄꯤꯖ ꯊꯣꯛꯑꯣ ꯄꯤꯖ ꯊꯣꯛꯑꯣ
ꯑꯁꯦꯡꯉꯗꯤ ꯅꯪꯗ ꯐꯤꯕꯣ ꯈꯪꯗꯕ꯭ꯔꯥ
ꯈꯪꯗꯤꯌꯦ
ꯆꯦꯟꯒ ꯆꯠꯂꯣ
ꯈꯪꯗꯦꯅꯦ ꯉꯁꯤꯒꯤ ꯎꯗ꯭ꯔꯤ
ꯅꯣꯏꯒꯤ ꯐ꯭ꯔꯤꯖꯇꯣ ꯄꯨꯂꯞꯀ ꯊꯝꯕ꯭ꯔꯣ
ꯊꯝꯗꯤꯌꯦ ꯁꯨꯝ ꯅꯣꯡꯃ ꯆꯦꯄꯦ ꯁꯦꯠꯄꯦꯠ ꯇꯥꯕꯁꯤꯗꯅ
ꯅꯣꯡꯁꯦ ꯃꯔꯛ ꯃꯔꯛ ꯇꯥꯕ ꯋꯥꯅꯤ ꯅꯨꯡꯁꯥ ꯀꯟꯁꯥꯕꯅꯤꯅ ꯈꯔ ꯁꯥꯗꯅ ꯃꯪꯒꯦꯒꯗꯣ ꯃꯍꯤ ꯂꯥꯡ ꯊꯤꯠꯂꯒ ꯃꯣꯔꯣꯛ ꯁꯥꯍꯟꯕꯤꯒꯗꯣ ꯇꯧꯗꯅ ꯈꯔ ꯁꯦꯝꯃ ꯊꯝꯃ ꯌꯥꯗ꯭ꯔꯣ
ꯑꯗꯣ ꯑꯉꯥꯡ ꯃꯆꯥ ꯂꯩꯕꯅꯤꯅꯅꯦ ꯑꯗꯨꯒꯨꯝꯕ ꯁꯦꯝꯕꯁꯦ ꯃꯣꯏ ꯆꯥꯁꯜꯂꯒ ꯅꯥꯔꯛꯀꯗ꯭ꯔꯅ ꯁꯦꯝꯗꯕ
ꯁꯣ ꯂꯣꯏꯁꯤꯜꯂꯀꯣꯛ ꯊꯝ ꯌꯥꯕꯗꯨꯕꯨ ꯌꯥꯝ ꯄꯪꯉꯤ ꯑꯃꯨꯛ ꯅꯪꯁꯦ ꯒ꯭ꯌꯥꯟ ꯇꯥꯗꯦꯕꯣ
ꯑꯩꯈꯣꯏꯗꯒꯤ ꯃꯣꯏꯅ ꯍꯦꯟꯅ ꯍꯩꯌꯦ
ꯎꯝ ꯍꯩꯅꯧꯒꯆꯥꯗ ꯀꯨꯏꯔꯃꯅꯤꯅ
ꯀꯨꯏꯔꯦ
ꯅ ꯁꯤ ꯃꯃꯥꯡ ꯍꯩꯅꯧꯁꯦ ꯍꯥꯎꯔꯗꯕꯅꯤ ꯑꯩ ꯆꯃꯔꯤ ꯍꯦꯛꯇꯠꯂ ꯆꯥꯔꯗꯅꯤ ꯅꯍꯥꯟ
ꯍꯦꯛꯄꯤꯅꯕꯗꯣ ꯂꯩꯇꯕ
ꯍꯦꯛ ꯄꯤꯅꯕ ꯄꯣꯠ ꯆꯩ ꯑꯃ ꯄꯥꯏꯔꯒ ꯀꯛꯁ ꯂꯥꯡ ꯊꯤꯜꯂꯒ ꯑꯗꯨꯝ ꯄꯨꯛ ꯀꯦꯜꯜꯂꯛꯑꯗ ꯑꯗꯨ
ꯍꯥꯏꯒꯨꯝꯗꯅ ꯍꯣꯔꯦꯟꯗꯤ ꯈꯤꯇ ꯍꯦꯛꯑꯒ ꯆꯥ ꯇꯥꯔꯦ
ꯆꯥꯎ ꯑꯃ ꯃꯨꯜꯂꯝꯗꯥꯏꯒꯤ ꯑꯗꯒꯤ ꯃꯌꯥꯛ ꯑꯗꯨꯒꯤ ꯌꯥꯝꯅ ꯃꯍꯥꯎ ꯑꯃ ꯍꯥꯎꯕꯗꯣ ꯊꯨꯝꯐꯦ ꯊꯨꯝꯐꯦ ꯌꯥꯝꯁꯨ ꯁꯤꯟꯗ ꯕꯤ ꯎꯝ ꯑꯁ ꯂꯩꯀꯥꯏꯁꯤꯅ ꯃꯔꯣꯟ ꯑꯃ ꯊꯕꯛ ꯐꯕꯅꯦ ꯑꯩꯈꯣꯏ ꯌꯨꯝꯗ ꯀꯩꯅꯣ ꯇꯧꯒꯦ ꯇꯧꯏꯤ ꯒꯔꯣꯡ ꯒ꯭ꯔꯥꯡ ꯁꯤꯗ ꯐꯪꯉꯒꯦꯒ ꯌꯦꯒꯥ ꯀꯣꯛꯀꯥ ꯉꯥꯥꯎꯏꯗ
ꯍꯧꯖꯤꯛ ꯃꯇꯝꯗ ꯑꯔꯦꯝꯕ ꯑꯝꯇ ꯂꯩꯇ꯭ꯔꯦ
ꯂꯩꯇ꯭ꯔꯦ ꯑꯩꯈꯣꯏ ꯃꯉꯥꯏ ꯂꯦꯝꯃꯤꯁꯤ ꯁꯤꯗ ꯌꯦꯡꯉꯣ ꯋꯥꯊꯤ ꯋꯥꯔꯦꯡ ꯉꯥꯡꯅꯗꯅ ꯅꯪ ꯉꯔꯥꯡ ꯅꯣꯏꯒꯤ ꯑ ꯇꯣꯂꯣꯞ ꯐꯪꯉꯦꯌꯦ ꯐꯤ ꯇꯥꯏꯕꯩ ꯀꯌꯥ ꯐꯪꯒꯦ
ꯂꯤꯁꯤꯡ ꯑꯃ ꯈꯔ ꯍꯦꯜꯂꯦ
ꯋꯥꯎ ꯑꯦ ꯑꯩ ꯈꯣꯡꯒꯥꯎ ꯇꯥꯏꯔꯕ꯭ꯔꯥ ꯑ ꯇꯥꯏ ꯑꯣ ꯗꯨꯝ ꯇꯧꯂꯩꯌꯣ
ꯑꯩꯖꯦ ꯁꯣꯝ ꯅꯥꯀꯟꯗꯅꯦ ꯊꯕꯛ ꯑꯃ ꯇꯧ ꯂꯩꯔꯕ
ꯀꯩ ꯑꯁ ꯑꯦꯔꯣꯄ꯭ꯂꯦꯟ ꯃꯈꯣꯟ ꯇꯥꯕꯔꯣ
ꯇꯥꯏꯌꯦ
ꯑꯩꯈꯣꯏ ꯏꯝꯐꯥꯜ ꯅꯨꯄꯤꯒ ꯋꯥꯔꯤ ꯁꯥꯟꯅꯔꯗꯤ ꯁꯨꯝꯕ ꯈꯔ ꯇꯥꯕ ꯐꯪꯅꯤꯅꯪ
ꯑꯩꯉꯣꯟꯗꯩ ꯇꯥꯏꯔ ꯅꯪꯉꯣꯟꯗꯩ ꯇꯥꯏꯔ ꯈꯪꯗ꯭ꯔꯦ ꯑꯦꯔꯣꯄ꯭ꯂꯦꯟ ꯃꯈꯣꯜꯁꯦ
ꯃꯤꯌꯦ
ꯑꯣ ꯑꯩꯗꯤ ꯑꯁꯦꯡꯕ ꯁ꯭ꯋꯥꯏꯗ ꯄꯥꯏꯔꯛꯑꯕꯣꯏ ꯅꯤꯡꯉꯨꯔꯦ
ꯑꯗꯨ ꯍꯥꯏꯔꯒ ꯀꯔꯤ ꯅꯪ ꯍꯦꯟꯖꯥꯡꯗ ꯑꯂꯨꯗꯔꯣꯝ ꯊꯣꯡꯕ ꯆꯥꯖꯔꯕꯣ
ꯑꯂꯨꯗ꯭ꯔꯣꯝ ꯍꯥꯏꯖꯦ ꯀꯩꯅꯣ
ꯑꯩꯁꯨ ꯈꯪꯗꯦ ꯅꯪ ꯆꯥꯔꯕꯣ
ꯆꯥꯗꯔꯤ ꯀꯃꯥꯏ ꯀꯃꯥꯏ ꯁꯦꯝꯒꯦ ꯀꯃꯥꯏꯟ ꯇꯧꯒꯦ
ꯑꯩꯁꯨ ꯈꯪꯗꯤꯌꯦ ꯅꯍꯥꯟꯗ ꯇꯥꯕꯅꯦ ꯂꯤꯛꯆꯤ ꯍꯣꯏ ꯋꯥꯏꯁꯟꯕꯗ ꯑꯂꯨꯗ꯭ꯔꯣꯝ ꯊꯣꯡꯉꯦ ꯍꯥꯏꯅꯕ ꯑꯗꯨꯒꯤ ꯑꯩꯅ
ꯑꯣ
ꯀꯃꯥꯏ ꯇꯧꯕꯖꯥꯠꯅꯣꯗꯣ ꯈꯪꯗꯕ ꯑꯗꯨꯏ ꯍꯪꯉꯛꯏꯅꯤꯅꯦ ꯅꯉꯣꯟꯗ
ꯑꯣ ꯑꯗꯨꯗꯤ ꯑꯩꯁꯨ ꯈꯪꯗꯤꯌꯦ ꯑꯂꯨꯗ꯭ꯔꯣꯝꯖꯦ ꯀꯃꯥꯏꯟ ꯇꯧꯕꯖꯥꯠꯅꯣ
ꯑꯗꯌꯥꯝ ꯑꯍꯟ ꯑꯣꯏꯔ ꯈꯪꯗꯕ
ꯑꯇꯩ ꯑꯦ ꯑꯗꯨ ꯑꯗꯨ ꯍꯥꯏꯔꯗꯤ ꯈꯪꯗꯦ ꯑꯂꯨꯗ꯭ꯔꯣꯝ ꯍꯥꯏꯕꯗꯨꯗ ꯈꯪꯗꯕꯅꯤꯅ ꯀꯃꯥꯏꯅ
ꯃꯥꯏꯁꯦ ꯑꯂꯨꯗ꯭ꯔꯣꯝꯁꯦ ꯑꯂꯨꯁꯦ ꯐꯨꯠꯇꯣꯛꯑꯒ ꯃꯇꯨꯝ ꯇꯥꯔꯒ ꯑꯦꯔꯣꯠ ꯑꯦꯂꯣꯗ꯭ꯔꯣꯝꯒꯤ ꯇꯥꯏꯞꯇ ꯁꯥꯏꯔꯥ ꯈꯪꯗꯦꯗ ꯅꯪ ꯉꯔꯥꯡ ꯑꯩꯒꯤ ꯄꯥꯛꯅꯝ ꯈꯥꯛꯄꯔꯣ ꯈꯥꯛꯇꯕ꯭ꯔꯣ
ꯥꯄꯥꯛꯅꯝ ꯈꯥꯛꯑꯦ ꯅꯪ ꯂꯛꯁꯨ ꯂꯛ
ꯎꯝ ꯑꯗꯣ ꯍꯨꯖꯤꯛ ꯂꯩꯇ꯭ꯔꯕ
ꯂꯩꯇ꯭ꯔꯦ ꯆꯥꯟꯅꯒ꯭ꯔꯦ
ꯏꯁ ꯌꯥꯝ ꯐꯠꯇꯕ ꯃꯤꯅꯤꯅꯦ ꯅꯪꯗꯤ
ꯄꯨꯝꯅꯦꯅ ꯆꯥꯊꯣꯛꯑꯕ
ꯀꯃꯥꯏ ꯄꯨꯝꯗꯣꯏꯅꯣ ꯍꯧꯖꯤꯛ ꯅꯨꯡꯁꯥꯁꯨ ꯁꯥꯗꯅ ꯑꫭꯡꯆꯥꯛꯅꯒꯦꯔꯥ ꯑꯣꯡꯆꯥꯛꯅꯔꯣꯏꯔ
ꯄꯨꯝꯃꯗꯤ ꯃꯥꯡꯗ꯭ꯔꯣ ꯑꯗꯨꯛꯌꯥꯝ ꯋꯥꯅ ꯁꯦꯝꯃꯒ
ꯃꯥꯡꯉꯣꯏ ꯃꯥꯡꯉꯣꯏ ꯅꯨꯃꯤꯠ ꯑꯃ ꯐꯥꯕꯁꯨ ꯅꯠꯇꯕꯗꯨꯕꯨ ꯀꯌꯥꯝ ꯄꯨꯝꯗ
ꯅꯨꯡꯗꯥꯡꯗꯒꯤꯅꯤ ꯅꯨꯡꯗꯥꯡ ꯍꯥꯏꯁꯦ ꯉꯟꯅ ꯁꯦꯝꯃꯦ
ꯉꯔꯥꯡꯗꯣ ꯃꯩꯗꯣ ꯑꯃꯨꯛ ꯂꯥꯛ ꯑꯃꯛ ꯃꯨꯠ ꯑꯃꯨꯛ ꯂꯥꯛ ꯑꯃꯛ ꯃꯨꯠ ꯃꯊꯣꯡ ꯈꯪꯗꯕꯗꯨ ꯆꯥꯉꯟ ꯆꯥꯊꯣꯛꯑ ꯐꯃꯨꯡ ꯆꯪꯕ ꯑꯗꯩ ꯍꯧꯒꯠꯂꯛꯄ ꯇꯟꯗꯅ ꯑꯗꯨꯝ ꯂꯩꯔꯕ
ꯑꯣ ꯐꯣꯟ ꯇꯧꯔꯛꯑꯗꯤ ꯑꯦ ꯑꯉꯥꯡ ꯑꯝꯇ ꯑꯝꯇ ꯊꯤꯜꯍꯜꯂꯛꯎ ꯍꯥꯏꯔꯗꯤ ꯊꯤꯜꯍꯜꯂꯛꯇꯧꯕ ꯑꯗ ꯂꯥꯛꯀꯗ꯭ꯔꯥ ꯀꯗ꯭ꯔꯅ ꯁꯨꯝ ꯉꯥꯏꯔꯒ
ꯅꯪꯁꯨ ꯊꯤꯜꯍꯜꯂꯛꯄ ꯌꯥꯏ
ꯂꯥꯛꯀꯗ꯭ꯔꯅ ꯇꯧꯕ
ꯎꯝ ꯋꯥꯜꯗ ꯀꯞꯀ ꯌꯦꯡꯗꯔꫭꯅꯣꯏ
ꯑꯁ ꯑꯩ ꯋꯥꯜ ꯀꯞ ꯌꯥꯎꯗꯦꯗ ꯌꯦꯡꯗꯦ
ꯑꯦ ꯀꯩꯗꯧꯕ ꯌꯥꯎꯔꯨꯗ꯭ꯔꯤꯅꯣ ꯍꯥꯏꯁꯤꯕꯣ
ꯎꯝ ꯑꯗꯨꯒꯨꯝꯕꯗꯣ ꯕꯤꯠ ꯀꯌꯥ ꯂꯩꯇꯕ ꯍꯥꯏꯇꯥꯔꯦ
ꯐꯩ ꯐꯩ ꯀꯔꯝꯕꯗꯤ ꯕꯤꯠ ꯂꯩ
ꯏꯁꯩꯒꯨꯝꯕ ꯂꯤꯂꯥꯒꯨꯝꯕ
ꯎꯝ
ꯑꯗꯨꯒꯨꯝꯕꯅ ꯍꯦꯜꯂꯤ ꯕꯤꯠ ꯂꯩꯕ
ꯐꯩ ꯐꯩ ꯁꯝ ꯀꯛꯄ ꯍꯩꯕ꯭ꯔꯣ ꯅꯪꯕꫭ
ꯀꯔꯝꯕ ꯃꯑꯣꯡꯗ ꯀꯛꯇꯣꯏꯅꯣ
ꯀꯛꯄ ꯍꯥꯏꯗꯤ ꯃꯇꯣꯟ ꯈꯤꯇꯪ ꯍꯨꯏꯕ ꯃꯇꯣꯟ ꯈꯤꯇꯪ ꯀꯛꯄꯩ ꯋꯥꯅꯤꯗ
ꯀꯩꯗꯧꯕꯩ ꯍꯩꯔꯣꯏꯗꯣꯏꯅꯣ
ꯎꯝ ꯑꯗꯨꯗꯤ ꯑꯝꯇ ꯀꯛꯄꯤꯌꯨꯗꯅ
ꯀꯛꯄꯤꯒꯦ
ꯍꯧꯖꯤꯛ ꯂꯥꯛꯑꯒꯦ
ꯂꯥꯛꯑꯣ
ꯊꯥꯔꯣꯏ ꯑꯃꯨꯛꯀꯛ ꯁꯝ ꯑꯃꯨꯛꯀꯛ ꯀꯛꯄꯁꯤ ꯅꯪꯒꯤ ꯊꯕꯛ ꯑꯣꯏꯔ ꯂꯩꯔꯒꯦ
ꯑꯧ
ꯎꯝ ꯀꯛꯀꯗꯕꯅꯤ ꯀꯛꯀꯗꯕꯅꯤ
ꯀꯛꯄ ꯁꯤꯒꯨꯝꯕꯖꯤꯅ ꯑꯩꯒꯤꯗꯤ ꯍꯩꯅꯖꯕꯤꯅꯤꯗꯅ
ꯍꯣꯔꯦꯟꯗꯤ ꯀꯥꯎꯒꯅꯨꯍꯦ ꯊꯔꯣꯏꯗꯣ
ꯀꯥꯎꯔꯣꯏ ꯀꯥꯎꯔꯣꯏ ꯑꯗꯣ ꯍꯥꯏꯐꯦꯠꯇꯪ ꯅꯤꯡꯁꯤꯡꯪꯉꯑꯣ ꯑꯩꯈꯣꯏꯗꯤ ꯃꯤ ꯌꯥꯝꯕꯅꯤꯅ ꯑꯉꯥꯡ ꯅꯨꯕꯤ ꯌꯥꯝꯕꯅꯤꯅꯅꯦ ꯍꯦꯛꯇ ꯖꯧꯖꯥ ꯖꯧꯖꯥ ꯖꯧꯖꯥ ꯂꯥꯡꯕꯗꯅꯦ ꯍꯦꯛꯇ ꯀꯥꯎꯋꯦꯕ
ꯎꯝ ꯍꯣꯏ ꯍꯣꯏ ꯐꯔꯦ ꯐꯔꯦ ꯐꯔꯦ ꯊꯝꯃꯒꯦ ꯑꯗꯨꯗꯤ ꯀꯥꯎꯗꯅꯕ ꯑꯩ ꯑꯣꯏꯅ ꯂꯥꯛꯑꯒꯦ ꯊꯝꯃꯦ ꯊꯝꯃꯦ